ꯑꯥ
ꯍꯜꯂꯣ ꯃꯔꯨꯞ ꯏꯈꯪ ꯈꯪꯍꯧꯗꯅ ꯐꯣꯟ ꯇꯧꯕꯤꯔꯛꯄ ꯀꯔꯤ ꯂꯩꯔꯒꯦ ꯃꯔꯨꯞ
ꯑꯥ ꯃꯥꯔꯨꯞꯀ ꯋꯥꯔꯤ ꯋꯥꯇꯥꯏ ꯈꯔ ꯇꯧꯗꯨꯅ ꯉꯁꯤꯗꯤ ꯑꯋꯥ ꯄꯣꯊꯥꯒꯦ ꯍꯥꯏꯗꯨꯅ ꯑꯁꯨꯝ ꯇꯧꯖꯔꯛꯄꯅꯤ ꯃꯔꯨꯞꯄꯨ ꯌꯥꯝ ꯆꯤꯟꯕꯤꯕ꯭ꯔꯣ
ꯑꯥ ꯃꯔꯨꯞ ꯑꯥ ꯍꯧꯖꯤꯛꯁꯦ ꯊꯣꯏꯗꯣꯛꯕ ꯆꯤꯟꯗꯦ ꯉꯍꯥꯛ ꯂꯩꯔꯒꯗꯤ ꯁꯤꯜꯂꯛꯄꯁꯨ ꯌꯥꯏ ꯑꯗꯅ ꯁꯪꯉꯤꯉꯩꯁꯤꯗ ꯃꯔꯨꯞꯀꯤ ꯇꯥꯟꯅꯒꯗꯕ ꯋꯥꯔꯤꯁꯤꯡ ꯑꯗꯨ ꯁꯨꯝ ꯇꯥꯟꯅꯕ ꯀꯔꯤꯁꯨ ꯀꯥꯏꯗꯦ ꯃꯔꯨꯞꯇꯤ ꯆꯥꯛ ꯏꯟꯁꯥꯡ ꯆꯥꯛ ꯀꯥꯏꯗꯤ ꯆꯥꯕꯤꯔꯕ꯭ꯔꯥ ꯀꯝꯗꯧꯔꯦ
ꯌꯥꯝ ꯅꯨꯡꯉꯥꯏꯖꯩ ꯃꯔꯨꯞꯅ ꯍꯧꯖꯤꯛ ꯃꯇꯝ ꯑꯩꯅ ꯇꯥꯟꯖꯥ ꯆꯥꯅ ꯐꯣꯟ ꯇꯧꯖꯔꯛꯄꯁꯤ ꯑꯩ ꯂꯥꯏꯕꯛ ꯌꯥꯝ ꯐꯩ ꯑꯥ ꯉꯁꯤ ꯅꯨꯡꯗꯥꯡꯒꯤ ꯑꯩ ꯆꯥꯛ ꯏꯁꯤꯡ ꯆꯥꯖꯔꯦ ꯑꯗꯨ ꯃꯔꯨꯞꯇꯤ ꯆꯥꯛ ꯏꯁꯤꯡ ꯆꯥꯕꯤꯔꯕ꯭ꯔꯥ ꯑꯗꯨ ꯑꯗꯨ ꯀꯔꯤ ꯀꯔꯤ ꯃꯊꯦꯜ ꯂꯧꯈꯠꯄꯤꯔꯦ
ꯑꯥ ꯃꯔꯨꯞ ꯑꯩꯁꯦ ꯉꯁꯤꯗꯤ ꯆꯥꯛ ꯆꯥꯖꯗ꯭ꯔꯦ ꯑꯥ ꯕꯣꯔꯥꯒꯨꯝꯕ ꯀꯩꯒꯨꯝꯕ ꯑꯃ ꯆꯥꯔꯒ ꯑꯣꯏꯅ ꯄꯨꯛꯁꯦ ꯊꯥꯡꯒꯠꯇ ꯐꯖꯅ ꯆꯥꯖꯗ꯭ꯔꯦ ꯍꯥꯏꯖꯕ ꯇꯥꯔꯦ ꯑꯗꯣ ꯃꯔꯨꯞ ꯍꯣꯏꯗꯤ ꯀꯔꯤ ꯀꯔꯤ ꯃꯊꯦꯜ
ꯀꯔꯤ ꯀꯔꯤ ꯊꯣꯡꯕꯒꯗꯤ ꯆꯥꯕꯤꯔꯒꯦ ꯍꯥꯏꯕꯗꯣ ꯍꯥꯏꯐꯠ ꯅꯤꯡꯁꯤꯡꯕꯤꯔꯛꯑꯣ
ꯃꯔꯨꯞ ꯑꯩꯗꯤ ꯉꯁꯤꯗꯤ ꯃꯊꯦꯜꯁꯤ ꯑꯈꯣꯏ ꯁꯤꯡꯖꯨ ꯑꯃꯒ ꯀꯥꯡꯍꯧ ꯑꯃꯒ ꯇꯧꯔꯒ ꯆꯥꯖꯔꯦ ꯑꯗꯨ ꯃꯔꯨꯞ ꯑꯩꯅ ꯃꯔꯨꯝꯇ ꯉꯁꯤꯗꯤ ꯑꯈꯣꯏꯒꯤ ꯃꯔꯨꯞꯅ ꯅꯨꯡꯇꯤꯒꯤ ꯇꯧꯕ ꯊꯕꯛꯀꯤ ꯃꯇꯥꯡꯗ ꯑꯃꯗꯤ ꯁꯨꯝ ꯋꯥꯔꯤ ꯋꯥꯇꯥꯏ ꯇꯧꯖꯤ ꯑꯈꯣꯏ ꯑꯈꯣꯏꯅ ꯅꯣꯡꯃ ꯍꯧꯒꯠꯂꯛꯄꯗꯒꯤ ꯅꯨꯡꯗꯥꯡ ꯇꯨꯝꯂꯝꯝꯗꯥꯏ ꯐꯥꯎꯕ ꯀꯔꯤ ꯀꯔꯤ ꯊꯕꯛ ꯇꯧꯕꯤ ꯑꯃꯗꯤ ꯃꯁꯤꯁꯤꯅ ꯀꯥꯟꯅꯕ ꯀꯌꯥꯝ ꯄꯤꯕ ꯍꯛꯆꯥꯡꯗ ꯀꯌꯥꯝ ꯋꯥꯍꯟꯕ ꯑꯗꯨꯒꯤ ꯃꯇꯥꯡꯗꯁꯨ ꯃꯔꯨꯞꯀ ꯋꯥꯔꯤ ꯋꯥꯇꯥꯏ ꯇꯧꯖꯤꯅ ꯑꯁꯨꯝ ꯇꯧꯖꯔꯛꯄꯅꯤ
ꯌꯥꯏꯌꯦ ꯃꯔꯨꯞ ꯑꯥ ꯃꯔꯨꯞꯅ ꯑꯗꯨꯝ ꯍꯧꯕꯤꯔꯛꯑꯣ ꯃꯔꯨꯞꯅ ꯍꯥꯏꯕꯤꯔꯛꯄ ꯊꯝꯕꯤꯔꯛꯄꯗꯨꯒꯤ ꯃꯇꯨꯡ ꯏꯟꯅ ꯑꯩꯁꯨ ꯑꯗꯨꯝ ꯄꯥꯎꯈꯨꯝ ꯄꯤꯖꯔꯛꯀꯦ ꯑꯩꯒꯤ ꯑꯣꯏꯕ ꯊꯦꯡꯅꯔꯛꯄꯁꯤꯡꯁꯨ ꯑꯗꯨꯝ ꯃꯔꯨꯞꯇ ꯁꯨꯝ ꯋꯥꯔꯤ ꯋꯥ ꯇ꯭ꯔꯥꯏ ꯇꯧꯖꯒꯦ ꯃꯔꯨꯞꯅ ꯍꯥꯟꯅꯍꯧꯕꯤꯔꯛꯑꯣ ꯃꯔꯨꯞꯀꯤ ꯉꯁꯤꯒꯤ ꯀꯔꯤ ꯇꯧꯈꯤꯕ ꯉꯁꯤꯒꯤ ꯃꯇꯝ ꯑꯁꯤ ꯉꯁꯤꯒꯤ ꯅꯨꯃꯤꯠ ꯑꯁꯤ ꯌꯥꯝꯅ ꯅꯨꯡꯉꯥꯏꯅ ꯍꯧꯈꯤꯕ꯭ꯔꯥ ꯅꯠꯇ꯭ꯔ ꯅꯠꯇ꯭ꯔꯒ ꯑꯋꯥꯕ ꯅꯨꯃꯤꯠ ꯑꯃ ꯑꯣꯏꯈꯤꯕ꯭ꯔꯥ ꯅꯠꯇ꯭ꯔꯒ ꯊꯕꯛ ꯆꯤꯟꯕ ꯅꯠꯇ꯭ꯔꯒꯅ ꯊꯕꯛ ꯂꯩꯈꯤꯗꯕꯒꯨꯝꯕ ꯑꯗꯨꯒꯨꯝꯕ ꯑꯣꯏꯕ ꯅꯨꯃꯤꯠ ꯑꯃ ꯑꯣꯏꯈꯤꯕ꯭ꯔꯥ ꯍꯥꯏꯕꯗꯨꯁꯨ ꯈꯟꯅꯖꯍꯧꯒꯦ ꯑꯗꯨꯒ ꯑꯗꯨꯝ ꯃꯈꯇꯥꯕꯤ꯭ꯔꯣ
ꯑꯩ ꯇꯝꯖꯔꯛꯀꯦ ꯑꯩꯒꯤꯁꯤ ꯅꯨꯡꯇꯤꯒꯤ ꯆꯞ ꯃꯥꯟꯅꯅ ꯇꯧꯕ ꯍꯥꯏꯕꯗꯨꯃꯛꯇꯤ ꯑꯣꯏꯖꯗꯦ ꯃꯔꯝꯗꯤ ꯑꯥ ꯇꯥꯟꯕ ꯑꯃꯗꯤ ꯊꯕꯛ ꯏꯪꯈꯥꯡꯁꯦ ꯑꯩꯒꯤꯁꯨ ꯈꯥꯔ ꯆꯦꯟꯖꯩ ꯍꯥꯏꯇꯥꯔꯦ ꯃꯗꯨꯀꯣ ꯉꯁꯤ ꯑꯁꯦ ꯑꯩ ꯊꯕꯛ ꯈꯤꯇꯪ ꯆꯤꯜꯂꯦ ꯑꯌꯨꯛꯁꯦ ꯈꯥꯔ ꯉꯁꯤꯗꯤ ꯉꯟꯅ ꯍꯧꯒꯠꯄ ꯍꯥꯏꯗꯨꯃꯛꯇꯤ ꯑꯣꯏꯗ꯭ꯔꯦ ꯉꯔꯥꯡ ꯍꯥꯏꯗꯤ ꯉꯔꯥꯡ ꯑꯍꯤꯡꯁꯤ ꯑꯩ ꯂꯣꯏꯁꯤꯟꯒꯗꯕ ꯊꯕꯛ ꯈꯥꯔ ꯑꯩ ꯑꯩꯒꯤ ꯀꯝꯄꯨꯇ꯭ꯔꯗ ꯁꯨꯖꯕꯅꯤ ꯃꯗꯨ ꯉꯝꯅꯕ ꯍꯣꯠꯅꯕꯗ ꯑꯩꯩ ꯅꯣꯡꯉꯥꯟꯈꯤꯕ ꯈꯪꯍꯧꯗ꯭ꯔꯦ ꯃꯔꯝ ꯑꯗꯨꯅ ꯑꯩ ꯇꯨꯝꯕꯁꯤ ꯋꯥꯏ ꯋꯥꯏ ꯏꯁꯥꯁꯤꯁꯨ ꯈꯔꯗꯤ ꯋꯥꯏ ꯉꯁꯤꯗꯤ ꯑꯗꯨꯒꯤ ꯃꯇꯨꯡꯗ ꯑꯩꯒꯤ ꯊꯕꯛ ꯏꯪꯈꯥꯡ ꯆꯠꯅꯅꯕ ꯆꯥꯛ ꯏꯁꯤꯡ ꯆꯥꯊꯣꯛ ꯊꯣꯛꯂꯛꯑꯕ ꯃꯇꯨꯡꯗ ꯑꯩꯒꯤ ꯏꯃꯥꯟꯅꯕ ꯑꯃ ꯍꯧꯔꯒ ꯑꯩꯁꯤ ꯑꯈꯣꯏꯒꯤ ꯃꯔꯨ ꯑꯣꯏꯔꯕ ꯃꯤꯐꯝ ꯑꯃ ꯑꯆꯧ ꯑꯁꯥꯡꯁꯤꯡꯒ ꯍꯛꯆꯥꯡ ꯐꯕ ꯑꯃꯗꯤ ꯄꯩꯁꯥ ꯄꯥꯏꯅꯕꯒꯤ ꯃꯇꯥꯡꯗ ꯋꯥꯔꯤ ꯋꯥꯇꯥꯏ ꯈꯔ ꯇꯧꯔꯨꯏ ꯍꯧꯖꯤꯛꯀꯤ ꯍꯜꯂꯛꯄꯗ ꯂꯥꯏꯕꯛ ꯊꯤꯕꯅ ꯉꯁꯤꯁꯤ ꯃꯝꯁꯤꯜꯂꯛꯄ ꯑꯗꯥꯏꯗ ꯑꯥ ꯑꯩꯒꯤ ꯄꯨꯔꯤꯕ ꯒꯥꯔꯤ ꯃꯆꯥ ꯑꯁꯤꯁꯨ ꯅꯨꯁꯤꯠ ꯍꯣꯔꯝꯕꯅ ꯃꯔꯝ ꯑꯣꯏꯔꯒ ꯊꯧꯕ ꯌꯥꯗꯗꯅ ꯂꯝꯕꯤꯗ ꯃꯥꯉꯀ ꯂꯩꯕ ꯒꯥꯔꯤ ꯆꯦꯟꯐꯝ ꯑꯃꯗ ꯑꯩꯈꯣꯏꯁꯦ ꯒꯥꯔꯤ ꯍꯥꯏꯕ ꯐꯨꯠꯂꯕ ꯃꯇꯨꯡ ꯌꯨꯝꯗ ꯊꯦꯡꯅ ꯌꯧꯖꯔꯛꯑꯦ ꯑꯗꯨꯒꯤ ꯃꯇꯨꯡ ꯑꯩꯈꯣꯏꯁꯦ ꯏꯔꯨꯖ ꯃꯥꯏꯊꯔꯒ ꯆꯥꯛ ꯏꯁꯤꯡ ꯆꯥꯊꯣꯛꯂꯒ ꯊꯕꯛ ꯏꯪꯈꯥꯡ ꯂꯣꯏꯁꯟꯒꯗꯕ ꯑꯃ ꯑꯃ ꯌꯦꯡꯁꯤꯜꯂꯒ ꯑꯥ ꯁꯨꯃꯥꯏꯅ ꯃꯔꯨꯞ ꯈꯔ ꯁꯨꯝ ꯑꯩ ꯋꯥꯔꯤ ꯋꯥꯇꯥꯏ ꯇꯧꯗ ꯀꯨꯏꯔꯦꯅ ꯇꯧꯖꯔꯛꯄꯅꯤ ꯑꯗꯨ ꯃꯔꯨꯞꯀꯤꯗꯤ ꯉꯁꯤꯒꯤ ꯑꯌꯨꯛꯇꯒꯤ ꯀꯔꯤ ꯀꯔꯤ ꯀꯃꯥꯏ ꯀꯃꯥꯏ ꯇꯧꯕꯤꯈꯤꯕ ꯅꯨꯡꯉꯥꯏꯔꯤꯕꯣ ꯑꯣꯏꯈꯤꯕ꯭ꯔꯥ ꯅꯠꯇ꯭ꯔꯒ ꯀꯩ ꯀꯔꯤ ꯇꯧꯕꯤꯈꯤꯕ ꯑꯗꯨ ꯑꯥ ꯃꯔꯨꯞꯀꯤꯁꯨ ꯇꯝ ꯊꯝꯕꯤꯔꯛꯎ
ꯉꯁꯤꯁꯦ ꯑꯩꯒ ꯊꯦꯡꯅ ꯍꯧꯒꯠꯂꯦ ꯍꯥꯏꯖꯕ ꯇꯥꯔꯦ ꯃꯗꯨ ꯃꯔꯝꯗꯤ ꯉꯔꯥꯡ ꯅꯨꯡꯗꯥꯡꯗꯨꯣ ꯈꯤꯇꯪ ꯉꯟꯅ ꯇꯨꯝꯈꯤꯕꯅ ꯃꯔꯝ ꯑꯣꯏꯔ ꯑꯗꯨꯅ ꯉꯁꯤꯁꯦ ꯑꯩꯅ ꯍꯧꯒꯠꯂꯛꯄꯗꯒꯤ ꯇꯧꯖꯕ ꯊꯕꯛ ꯍꯥꯏꯔꯒꯗꯤ ꯑꯌꯨꯛ ꯉꯟꯇꯗ ꯑꯩꯅ ꯍꯧꯒꯠꯂꯒ ꯃꯥꯏ ꯃꯤꯠ ꯇꯥꯖꯔꯕ ꯃꯇꯨꯡꯗ ꯑꯩꯈꯣꯏꯒꯤ ꯑꯌꯨꯛꯀꯤ ꯆꯥꯐꯝꯐꯝ ꯊꯣꯛꯄ ꯍꯩ ꯔꯥ ꯈꯔ ꯆꯥꯁꯤꯟꯖꯔꯕ ꯃꯇꯨꯡꯗ ꯁꯦ
ꯑꯩꯒꯤ ꯀꯥ ꯍꯥꯏꯖꯕ ꯇꯥꯔꯦ ꯑꯩꯒꯤ ꯂꯦꯞꯇꯣꯞ ꯊꯝꯂꯤꯕ ꯑꯩꯒꯤ ꯊꯕꯛ ꯁꯨꯐꯝ ꯀꯥ ꯑꯗꯨꯗ ꯅꯣꯡꯉꯥꯟꯕꯗꯒꯤꯅ ꯅꯨꯃꯤꯠ ꯇꯥꯕꯨꯛ ꯑꯗꯨꯝ ꯐꯝꯃꯒ ꯂꯣꯏꯁꯟꯒ꯭ꯔꯦ ꯍꯥꯏꯖꯕ ꯇꯥꯔꯦꯀꯣ ꯑꯗꯣ ꯑꯩꯒꯤ ꯊꯕꯛꯇꯣ ꯇꯧꯅꯕ ꯍꯣꯠꯅꯕ ꯂꯣꯏꯁꯤꯟꯅꯕ ꯍꯣꯠꯅꯕ ꯃꯇꯝꯗ ꯑꯗꯨꯝ ꯃꯇꯝꯁꯤꯡ ꯑꯁꯤꯒꯤ ꯑꯌꯥꯝꯕ ꯑꯗꯨꯝ ꯆꯠꯈ꯭ꯔꯦ ꯀꯩꯁꯨ ꯊꯣꯏꯗꯣꯛꯄ ꯆꯠꯊꯣꯛ ꯈꯣꯠꯊꯣꯛꯎꯕꯗꯤ ꯂꯩꯖꯗꯦ ꯑꯗꯣ ꯉꯁꯤꯁꯦ ꯑꯩ ꯑꯩꯈꯣꯏꯒꯤ ꯏꯁꯥꯒꯤ ꯑꯣꯏꯕ ꯈꯔ ꯆꯥꯎꯈꯠꯄ ꯃꯐꯝ ꯑꯃꯗ ꯆꯠꯆꯔꯨꯏ ꯍꯥꯏꯕ ꯇꯥꯏꯌꯦ ꯍꯥꯏꯕꯗꯤ ꯁꯍꯔ ꯑꯩꯈꯣꯏꯒꯤ ꯂꯝꯁꯤꯒꯤꯗꯤ ꯁꯥꯍꯔ ꯍꯥꯏꯔꯒ ꯈꯪꯅꯕꯅꯕ ꯃꯐꯝ ꯑꯃꯗ ꯀꯁꯤ ꯆꯠꯊꯣꯛꯆꯔꯨꯏ ꯑꯗꯨꯒ ꯍꯜꯂꯛꯄꯗ ꯈꯤꯇꯪꯁꯨ ꯊꯦꯡꯈ꯭ꯔꯦ ꯑꯗꯨꯒ ꯑꯩꯗꯣ ꯉꯁꯤꯒꯤ ꯌꯥꯝꯅ ꯅꯨꯡꯉꯥꯏꯇꯕ ꯊꯧꯗꯣꯛ ꯑꯃ ꯍꯥꯏꯔꯒꯗꯤ ꯍꯜꯂꯛꯄꯒꯤ ꯂꯝꯕꯤꯗ ꯃꯔꯨꯞꯀꯤ ꯅꯨꯡꯉꯥꯏꯇꯕ ꯊꯧꯗꯣꯛ ꯑꯗꯨꯒꯨꯝꯅ ꯑꯩꯒꯤꯁꯨ ꯊꯧꯗꯣꯛ ꯑꯃ ꯊꯣꯛꯏ ꯍꯥꯏꯔꯗꯤ ꯑꯪ ꯌꯧꯔꯛꯀꯗꯕ ꯀꯤꯂꯣꯃꯤꯇꯔ ꯇꯔꯦꯠ ꯅꯤꯄꯥꯜꯃ ꯋꯥꯠꯂꯤꯉꯩꯒꯤ ꯃꯇꯝꯗ ꯑꯩꯁꯦ ꯏꯁꯥꯁꯦ ꯀꯟꯅ ꯂꯨꯝꯊꯔꯛꯄ ꯍꯥꯏꯕ ꯇꯥꯔꯦ ꯑꯗꯨꯒꯨꯝꯕ ꯑꯋꯥꯕ ꯈꯔ ꯈꯥꯡꯇꯣꯛ ꯈꯥꯡꯖꯤꯟ ꯇꯧꯈ꯭ꯔꯕ ꯃꯇꯨꯡ ꯗ ꯌꯨꯝꯁꯤ ꯌꯥꯝ ꯋꯥꯅ ꯌꯧꯖꯔꯛꯈ꯭ꯔꯦ ꯌꯨꯝ ꯌꯧꯔꯛꯑꯕ ꯃꯇꯨꯡꯗꯁꯨ ꯈꯨꯗꯣꯡ ꯆꯥꯗꯕ ꯀꯌꯥ ꯑꯃ ꯊꯦꯡꯅꯕꯅ ꯃꯔꯝ ꯑꯣꯏꯔꯒ ꯉꯁꯤꯖꯦ ꯏꯟꯊꯣꯛꯄ ꯅꯨꯃꯤꯠ ꯍꯥꯏꯕꯗꯨ ꯑꯣꯏꯈ꯭ꯔꯦ ꯑꯗꯨꯕꯨ ꯄꯨꯝꯅꯃꯛ ꯏꯁꯣꯔ ꯃꯥꯅ ꯇꯝꯕꯤꯔꯝꯕꯅꯤ ꯈꯜꯂꯒꯥ ꯗꯥꯡꯒꯤ ꯆꯥꯛꯂꯦꯟ ꯑꯁꯤ ꯆꯥꯊꯣꯛꯑꯒ ꯅꯍꯥꯛ ꯄꯣꯊꯥꯔꯤꯉꯩꯒꯤ ꯃꯇꯝꯗ ꯃꯔꯨꯞ ꯅ ꯐꯣꯟ ꯇꯧꯕꯤꯔꯛꯇꯨꯅ ꯋꯥꯔꯤ ꯋꯥꯇꯥꯏ ꯁꯥꯟꯅꯁꯦꯅ ꯇꯧꯕꯤꯔꯛꯏꯕꯁꯤꯅꯤ ꯃꯔꯨꯞ
ꯌꯥꯝꯅ ꯐꯩ ꯂꯥꯏꯕꯛ ꯊꯤꯕ ꯂꯥꯏꯕꯛ ꯐꯕ ꯍꯥꯏ ꯃꯁꯤ ꯃꯄꯨ ꯃꯥꯒꯤ ꯅꯣꯡꯗꯝꯅꯤ ꯆꯨꯝꯃꯤ ꯃꯔꯨꯞꯅꯥ ꯀꯩꯒꯤ ꯊꯕꯛ ꯏꯪꯈꯥꯡ ꯋꯥꯅ ꯇꯧꯖꯔꯨꯔꯕ ꯃꯇꯨꯡꯗ ꯍꯦꯛ ꯉꯍꯥꯛ ꯆꯠꯊꯣꯛ ꯆꯕꯗꯨꯗ ꯑꯃꯨꯛ ꯂꯥꯏꯕꯛ ꯊꯤꯕꯁꯤꯅꯤ ꯑꯩꯁꯨ ꯉꯁꯥꯏ ꯇꯧꯖꯈꯤꯕꯗꯨꯅꯦ ꯃꯔꯨꯞꯇꯒ ꯍꯥꯏꯖꯈꯤꯕꯗꯣ ꯑꯗꯨ ꯃꯔꯨꯞ ꯃꯔꯨꯞꯁꯦ ꯍꯥꯟꯅ ꯌꯥꯝꯅ ꯁꯥꯟꯅ ꯈꯣꯠꯅꯕ ꯇꯝꯖꯈꯤꯕꯅꯤ ꯑꯗꯣ ꯍꯧꯖꯤꯛꯀꯥꯟ ꯁꯤꯕꯨ ꯃꯔꯨꯞꯁꯤ ꯕꯨ ꯁꯥꯟꯅ ꯈꯣꯠꯅꯕꯁꯤꯕꯨ ꯃꯇꯝ ꯁꯪꯉꯤꯕ꯭ꯔꯥ ꯀꯥꯏꯊꯣꯛꯄꯤꯕꯥ ꯃꯇꯝ ꯌꯥꯎꯕ꯭ꯔꯥ ꯅꯨꯡꯇꯤꯒꯤ ꯀꯥꯏꯊꯣꯛꯄ ꯁꯪꯗ꯭ꯔꯃꯛꯁꯨ ꯃꯔꯛ ꯃꯔꯛꯇ ꯁꯥꯟꯅꯕꯒꯨꯝꯕ ꯇꯧꯕꯤꯕ꯭ꯔꯥ ꯑꯗꯨꯒ ꯃꯔꯨꯞꯅ ꯁꯥꯟꯅꯕꯒꯤ ꯃꯇꯝꯁꯤ ꯀꯌꯥꯝ ꯀꯔꯝꯕ ꯃꯇꯝꯗ ꯑꯣꯏꯒꯜꯂꯤ ꯑꯃꯁꯨꯡ ꯀꯔꯤ ꯀꯔꯤ ꯁꯥꯟꯅꯈꯤꯒꯦ ꯍꯥꯏꯕꯗꯨ ꯑꯩꯁꯨ ꯑꯥ ꯁꯨꯝ ꯀꯥꯎꯊꯣꯛꯈ꯭ꯔꯦ ꯃꯦꯛꯁꯤꯡꯅꯕ ꯃꯔꯨꯞꯅ ꯍꯥꯏꯐꯦꯠꯇꯪ ꯍꯥꯏꯕꯤꯔꯛꯎꯅꯦ
ꯎꯝ ꯍꯥꯏꯖꯔꯛꯀꯦ ꯃꯔꯨꯞ ꯃꯔꯨꯞ ꯑꯩꯅꯁꯨ ꯍꯥꯟꯅ ꯍꯥꯏꯖꯈꯤꯕꯗꯨꯅꯤ ꯑꯩꯁꯦ ꯊꯕꯛ ꯈꯔ ꯆꯤꯟꯖꯕ ꯑꯣꯏ ꯗꯨꯅꯥ ꯅꯣꯡꯉꯥꯟꯕꯗꯒꯤ ꯅꯨꯃꯤꯠ ꯇꯥꯕ ꯐꯥꯎꯕ ꯀꯥꯗꯒꯤ ꯍꯦꯟꯇꯣꯛꯆꯕ ꯁꯡꯖꯗꯕ ꯃꯤꯑꯣꯏ ꯑꯃ ꯑꯣꯏꯖꯩ ꯑꯗꯨꯗꯨꯅꯥ ꯁꯥꯟꯅ ꯈꯣꯠꯅꯕꯁꯤ ꯍꯟꯇꯛ ꯃꯔꯛꯇꯤ ꯀꯌꯥ
ꯆꯠꯆꯗ꯭ꯔꯦ ꯍꯥꯟꯅꯗꯤ ꯈꯔ ꯆꯠꯂꯝꯃꯤ ꯑꯗꯨꯒ ꯑꯥ ꯑꯩ ꯊꯥ ꯑꯃ ꯑꯅꯤ ꯍꯥꯏꯔꯛꯄ ꯁ꯭ꯋꯥꯗꯏꯗꯅꯥ ꯈꯣꯏꯒꯤ ꯀꯦꯖꯤ ꯌꯣꯠꯀꯥꯁꯦ ꯈꯔ ꯂꯨꯝꯕ ꯂꯨꯝꯕ ꯊꯥꯡꯒꯠꯄ ꯍꯧꯔꯛꯑꯕ ꯃꯇꯨꯡꯗ ꯊꯕꯛꯁꯤ ꯆꯤꯟꯁꯜꯂꯛꯇꯅ ꯆꯠꯆꯗ꯭ꯔꯤꯌꯦ ꯑꯗꯣ ꯍꯧꯖꯤꯛꯁꯨ ꯑꯃꯨꯛ ꯆꯠꯀꯦ ꯍꯥꯏꯕꯒꯤ ꯑꯁꯥꯗꯤ ꯂꯩꯔꯤ ꯑꯗꯨꯕꯨ ꯄꯩꯁꯥ ꯅꯨꯡꯁꯥ ꯑꯥ ꯍꯥꯏꯗꯤ ꯃꯤꯡꯖꯟ ꯁꯦꯟ ꯑꯃ ꯃ ꯍꯥꯏꯕ ꯑꯝꯁꯨ ꯂꯩꯕꯅꯤꯅ ꯑꯁꯤ ꯈꯤꯇꯪ ꯆ ꯆꯃꯝꯅꯕ ꯑꯃꯗꯤ ꯐꯥꯎꯌꯤ ꯍꯥꯏꯖꯕ ꯇꯥꯔꯦ ꯌꯣꯠ ꯀꯥꯗꯤ ꯏꯁꯣꯔꯅ ꯃꯔꯨꯝꯃ ꯊꯥꯡꯒꯠꯅꯤꯡꯉꯤꯕꯅꯤ ꯑꯩꯅ ꯁꯨꯝ ꯊꯥꯡꯒꯠꯄ ꯉꯃꯝꯕ ꯌꯣꯠ ꯍꯥꯏꯔꯒꯗꯤ ꯑꯥ ꯅꯥꯀꯟ ꯅꯥꯀꯟꯗ ꯑꯈꯣꯏꯒꯤ
ꯑꯥ ꯆꯥꯝꯃ ꯆꯥꯝꯃ ꯍꯥꯞꯄ꯭ꯔ ꯊꯥꯡꯒꯠꯄ꯭ꯔ ꯑꯗꯨꯒꯨꯝꯕꯒꯗꯤ ꯈꯔ ꯇꯧꯔꯝꯃꯦ ꯑꯗꯨꯒ ꯑꯩꯒꯤ ꯍꯧꯖꯤꯛꯀꯤ ꯑꯩꯅ ꯊꯥꯡꯒꯠꯆꯅꯤꯡꯉꯤ ꯕ ꯌꯣꯠ ꯃꯁꯤꯡ ꯑꯁꯤꯅ ꯅꯥꯀꯟ ꯅꯥꯀꯟꯗ ꯈꯣꯏꯒꯤ ꯆꯅꯤ ꯆꯅꯤꯒꯨꯝꯕ ꯍꯥꯞꯄꯒ ꯄꯨꯟꯅ ꯆꯥꯝꯔꯤꯒꯨꯝꯕ ꯊꯥꯡꯒꯠꯀꯦ ꯍꯥꯏꯕꯒꯤ ꯑꯁꯥꯗꯤ ꯂꯩꯖꯔꯤ ꯑꯥ ꯃꯔꯨꯞꯇꯤ ꯀꯔꯤ ꯀꯔꯤ ꯑꯁꯥ ꯂꯩꯕꯤꯕꯒꯦ ꯌꯣꯠꯀꯨꯝꯕ ꯀꯩꯒꯨꯝꯕ ꯁꯥꯒꯠ ꯁꯥꯟꯅꯕꯤꯕ ꯇꯥꯔꯒꯗꯤ ꯃꯔꯨꯞꯀꯤꯁꯨ ꯑꯁꯥ ꯁꯣꯏꯗꯅ ꯂꯩꯔꯝꯒꯅꯤ ꯍꯥꯏꯗꯨꯅ ꯈꯟꯖꯩ ꯃꯔꯨꯞꯀꯤ ꯑꯁꯥꯁꯨ ꯇꯥꯛꯄꯤꯎ ꯇꯥꯃꯤꯟꯅꯁꯤ
ꯌꯥꯝꯅ ꯅꯨꯡꯉꯥꯏ ꯗꯨꯗꯤ ꯋꯥ ꯉꯥꯡꯕꯁꯤ ꯁꯤ ꯈꯣꯏ ꯅꯨꯡꯁꯤ ꯅꯨꯡꯉꯥꯏꯕ ꯅꯣꯛꯁꯨ ꯅꯣꯛꯅꯤꯡꯕ ꯐꯥꯎꯋꯤ ꯃꯔꯨꯞꯁꯨ ꯑꯥ ꯌꯣꯠ ꯁꯥꯟꯅꯕꯁꯤ ꯌꯥꯝ ꯄꯥꯝꯖꯕ ꯃꯤꯑꯣꯏ ꯑꯃ ꯑꯣꯏꯔꯝꯂꯦ ꯑꯩꯁꯨ ꯌꯣꯠ ꯁꯥꯟꯅꯕꯁꯤ ꯑꯗꯨꯛꯀꯤ ꯃꯇꯤꯛ ꯄꯥꯝꯖꯩ ꯍꯥꯏꯖ ꯗꯨ ꯇꯥꯔꯦ ꯑꯩꯈꯣꯏ ꯐꯅ ꯊꯕꯛ ꯆꯤꯟ ꯇꯥꯔꯒꯁꯨ ꯈꯣꯏ ꯍꯟꯗꯛ ꯃꯔꯛꯇꯤ ꯑꯩꯁꯨ ꯇꯨꯝꯕ ꯆꯥꯕ ꯀꯥꯏꯕꯅ ꯃꯔꯝ ꯑꯣꯏꯔꯒ ꯃꯔꯨꯞ ꯑꯩ ꯁꯥꯟꯅꯕꯁꯤ ꯈꯔ ꯂꯦꯞꯆꯔꯦ ꯑꯗꯨ ꯃꯔꯨꯞ ꯑꯩꯗꯤ ꯌꯥ ꯌꯥꯝ ꯀꯟꯕ ꯃꯤꯑꯣꯏ ꯑꯃꯁꯤ ꯑꯣꯏꯕ ꯄꯥꯝꯖꯕꯅꯤ ꯑꯗꯨꯅ ꯑꯩ ꯀꯤꯗꯤ ꯃꯆꯤ ꯆꯤꯟꯖꯥꯛ ꯆꯥꯕ ꯑꯗꯨꯒ ꯄꯨꯡ ꯐꯥꯅ ꯇꯨꯝꯂ ꯃꯇꯨꯡꯗ ꯌꯣꯠꯁꯤ ꯑꯗꯨꯛꯀꯤ ꯃꯇꯤꯛ ꯀꯟꯅ ꯊꯥꯡ ꯒꯠꯂꯒ ꯅꯤꯌꯣꯝ ꯆꯨꯝꯕ ꯊꯥꯡꯒꯠꯆꯕꯅꯤ ꯍꯛꯆꯥꯡ ꯁꯣꯛꯅꯕ ꯊꯥꯡꯒꯠꯄꯗꯤ ꯅꯠꯆꯗꯦ ꯑꯗꯨ ꯁꯨꯃꯥꯏꯅ ꯑꯩꯒꯤ ꯄꯥꯝꯖ ꯕꯥ ꯑꯩꯒꯤ ꯄꯥꯟꯗꯝ ꯑꯃꯗꯤ ꯂꯩꯖꯩ ꯑꯩꯁꯦ ꯑꯥ ꯈꯣꯏꯒꯤ ꯃꯥꯂꯦꯝ ꯄ꯭ꯔꯤꯊꯤꯕꯤꯁꯤꯗ ꯅꯨꯄꯥ ꯍꯥꯏꯕꯁꯤ ꯌꯥꯝꯅ ꯀꯟ ꯀ ꯀꯟꯕ ꯀꯌꯥ ꯑꯃ ꯊꯣꯛꯂꯛ ꯂꯩ ꯑꯗꯨꯅ ꯃꯈꯣꯏꯁꯤꯡꯒꯤ ꯃꯔꯛꯇꯒꯤ ꯑꯩꯁꯨ ꯇꯣꯞ ꯇꯣꯞꯄ ꯑꯀꯟꯕ ꯃꯤꯑꯣꯏ ꯑꯃ ꯑꯣꯏꯔ ꯑꯗꯨꯃꯛꯇ ꯑꯆꯧꯕ ꯑꯩꯒꯤ ꯑꯁꯥ ꯑꯝꯗꯤ ꯂꯩꯖꯩ ꯑꯗꯨ ꯐꯔꯦ ꯁꯥꯟꯅ ꯈꯣꯠꯅꯕꯒꯤ ꯋꯥꯔꯤꯁꯤꯁꯨ ꯃꯔꯨꯞꯀ ꯑꯁꯨꯨꯃꯥꯏꯅ ꯑꯥ ꯆꯨꯝꯅ ꯉꯁꯤ ꯅꯣꯡꯃꯀꯤ ꯑꯗꯒꯤ ꯑꯩꯈꯣꯏꯒꯤ ꯅꯨꯡꯇꯤꯒꯤꯩ ꯇꯧꯕ ꯊꯕꯛꯀꯤ ꯃꯇꯥꯡꯗ ꯋꯥꯔꯤ ꯋꯥꯇꯥꯏ ꯇꯧꯕ ꯑꯗꯨꯗ ꯍꯥꯞꯆꯤꯟꯕꯤꯔꯛꯄꯁꯤꯁꯨ ꯌꯥꯝ ꯅꯨꯡꯉꯥꯏꯖꯩ ꯁꯥꯟꯅ ꯈꯣꯠꯅꯕ ꯍꯥꯏꯕꯁꯤ ꯃꯇꯝ ꯈꯨꯗꯤꯡꯃꯛꯇ ꯑꯩꯈꯣꯏ ꯁꯨ ꯁꯨꯡꯁꯣꯏ ꯁꯣꯏꯗꯅ ꯑꯈꯣꯏ ꯃꯁꯤ ꯇꯧꯗ ꯌꯥꯗꯕꯅꯤ ꯈꯜꯂꯒ ꯊꯧꯔꯨꯅꯨ ꯑꯈꯣꯏꯒꯤ ꯁꯣꯏꯗꯅ ꯁꯥꯟꯅꯃꯤꯟꯅꯁꯤ ꯍꯛꯆꯥꯡ ꯐꯕꯅ ꯂꯟꯅꯦ ꯍꯥꯏꯕꯁꯤ ꯎꯊꯣꯏꯕ ꯂꯟꯅꯦ ꯍꯥꯏꯕꯁꯤ ꯑꯥ ꯑꯈꯣꯏ ꯄꯨꯝꯅꯃꯛꯅ ꯈꯪꯃꯤꯟꯅꯁꯤ ꯌꯥꯝ ꯅꯨꯡꯉꯥꯏꯖꯩ ꯃꯔꯨꯞ ꯃꯇꯨꯡ ꯇꯥꯔꯛꯄꯗꯁꯨ ꯃꯔꯨꯞꯀ ꯁꯨꯃꯥꯏꯅ ꯋꯥꯔꯤ ꯋꯥꯇꯥꯏ ꯇꯧꯁꯤ ꯉꯁꯤꯒꯤꯗꯤ ꯃꯔꯨꯞꯀꯤ ꯊꯕꯛ ꯏꯪꯈꯥꯡ ꯋꯥꯔꯨꯔꯕꯅꯤꯅ ꯑꯥ ꯉꯟꯅ ꯄꯣꯊꯥꯕꯤꯔꯣ ꯌꯥꯝ ꯅꯨꯡꯉꯥꯏꯖꯩ ꯃꯔꯨꯞ ꯊꯝꯖꯔꯒꯦ